ꯅꯪ ꯍꯣꯏ ꯍ‌ꯣꯏ ꯇꯥꯏꯌꯦ ꯇꯥꯏꯌꯦ ꯍꯣꯏ ꯇꯥꯏꯌꯦ
ꯅꯪ ꯀꯩꯗꯧꯔꯤꯒꯦ ꯎꯝ
ꯑꯣ ꯑꯣ ꯑꯩ ꯍꯧꯖꯤꯛ ꯅꯪꯉꯣꯟꯗ ꯐꯣꯟ ꯇꯧꯒꯦ ꯅꯪ ꯐꯣꯟ ꯅꯝꯕ꯭ꯔꯣ
ꯅꯝꯗꯤꯗ
ꯑꯣ ꯑꯣ ꯅꯪꯗꯤ ꯅꯨꯡꯉꯥꯏꯔꯝꯃꯅꯤꯍꯦ ꯏꯌꯔꯄꯤꯁꯀ ꯕ꯭ꯂꯨꯇꯨꯠꯀꯤ ꯂꯩꯗꯅ ꯈꯣꯠꯇꯅ ꯇꯧꯕꯒꯤꯀꯣ
ꯑꯗꯣ ꯑꯝ ꯌꯥꯗꯤꯌꯦ
ꯑꯣ ꯑꯣ ꯉꯁꯤꯗꯤ ꯅꯨꯡꯉꯥꯏꯕ ꯄꯥꯎ ꯐꯪꯕ ꯃꯥꯜꯂꯦꯗ ꯅꯪꯁꯨ
ꯍꯣꯏ ꯈꯔꯕꯨꯗꯤ ꯅꯨꯡꯉꯥꯏ ꯅꯪꯗꯤ ꯅꯨꯡꯉꯥꯏꯕ꯭ꯔꯣ
ꯑꯧ ꯅꯨꯡꯉꯥꯏꯔꯦ ꯍꯥꯏꯕ ꯇꯥꯔꯦ ꯑꯩꯒꯤ ꯈꯣꯡꯕꯤꯒꯁꯨ ꯅꯥꯗꯅꯀꯣ
ꯅꯪ ꯈꯣꯝꯕꯤ ꯅꯥꯏꯌꯦꯕ ꯀꯩꯒꯤ ꯅꯪ ꯈꯣꯝꯕꯤ ꯅꯥꯏꯕ
ꯑꯣ ꯅꯍꯥꯟ ꯑꯩꯒꯤ ꯈꯣꯡꯎꯞ ꯅꯍꯥꯟ ꯑꯩꯅ ꯖꯔꯥꯗ ꯈꯣꯡꯎꯞ ꯂꯧꯕꯗꯣ
ꯍꯣꯏ
ꯑꯣ ꯑꯗꯨꯗ ꯇꯥꯁꯤꯟꯗꯅ ꯈꯣꯠꯇꯅ ꯑꯁ ꯑꯗꯨꯗꯒꯤ ꯈꯣꯡꯕꯤ ꯅꯥꯗꯅ ꯈꯣꯠꯇꯅ ꯀꯨꯏꯔꯦ ꯑꯩ
ꯑꯗꯨꯏ ꯅꯪ ꯑꯗꯨ ꯖꯥꯔꯥ ꯈꯣꯡꯎꯞꯇꯣ ꯅꯪ ꯄꯥꯝꯗꯔꯗꯤ ꯑꯩꯒꯤ ꯄꯤꯌꯣꯅꯦ
ꯑꯦ ꯂꯧꯋ‌ꯣ ꯂꯧꯋ‌ꯣ ꯂꯧꯋ‌ꯣ ꯑꯩ ꯑꯩ ꯌꯥꯁꯨ ꯌꯥꯗ꯭ꯔꯦꯕꯀꯣ ꯈꯣꯡꯎꯞꯇꯣ ꯑꯩ ꯍꯥꯞꯁꯨ ꯍꯥꯞꯅꯗ꯭ꯔꯦ ꯅꯨꯡꯗꯤ ꯅꯨꯡꯉꯥꯏꯕꯅꯦ ꯖꯔꯥꯒꯤ ꯀꯝꯄꯅꯤꯁꯤ ꯀꯦ
ꯑꯩ ꯖꯔꯥꯒꯤ ꯅꯨꯡꯉꯥꯏꯕꯅꯦ ꯑꯗꯣ ꯀ꯭ꯋꯥꯂꯤꯇꯤꯁꯨ ꯌꯥꯝ ꯐꯩ ꯃꯥꯒꯤ ꯄꯣꯠꯁꯨ ꯌꯥꯝ ꯐꯩꯗꯅ
ꯑ ꯑꯣ
ꯐꯥꯕꯅ‌ꯦ ꯐꯥꯕꯅ‌ꯦ ꯑꯩꯈꯣꯏ ꯏꯃꯥꯟꯅꯕꯤ ꯑꯃ ꯈꯔ ꯑꯥ ꯑꯅꯣꯏꯕꯤꯗꯣ
ꯍꯣꯏ
ꯑꯗꯨꯁꯨ ꯑꯩꯒꯤ ꯈꯣꯡꯎꯞ ꯖꯔꯥꯒꯤ ꯄꯤꯡ ꯀꯂꯔ ꯄꯤꯈ꯭ꯔꯕꯅꯦ ꯑꯩ ꯃꯥꯒꯤ
ꯎꯝ ꯑꯣ ꯑꯣ ꯈꯪꯉꯦ ꯈꯪꯉꯦ ꯃꯥ ꯇ‌ꯣꯡꯒꯔꯅꯦ
ꯃꯥꯗꯣ ꯑꯩꯒꯁꯨ ꯁꯨꯄꯤꯡ ꯆꯠꯃꯤꯟꯅꯁꯦꯅ ꯍꯥꯏꯕꯅꯦꯕ ꯑꯩꯅ ꯅꯍꯥꯟ ꯑꯁ ꯑꯩ ꯀꯩꯅꯣꯒ ꯆꯠꯃꯤꯟꯅꯔꯒꯦ ꯅꯪꯒ ꯆꯠꯃꯤꯟꯅꯔꯒꯦ ꯍꯥꯏꯕ ꯀꯔꯤꯒꯤꯅꯣ ꯍꯥꯏꯔꯒ ꯑꯁ ꯈꯪꯗ꯭ꯔꯦꯗ ꯑꯩ ꯍꯟꯗꯛꯀꯁꯦ ꯄꯩꯁꯥꯒꯁꯦ ꯆꯪꯔꯛ ꯈꯛꯇꯅ ꯃꯥꯁꯨ ꯇꯣꯂꯣꯞ ꯐꯪꯕ ꯃꯥꯜꯂꯦ ꯇꯣꯂꯣꯞ ꯐꯪꯕꯒꯤ ꯏꯕꯥꯅꯤꯁꯤ ꯆꯠꯃꯤꯟꯅꯔꯒ ꯑꯥ ꯁꯣꯞꯄꯤꯡꯒ ꯇꯧꯔꯒꯦꯅ ꯍꯥꯏꯕꯅꯦ
ꯅꯍꯥꯟ ꯉꯔꯥꯡ ꯅꯕꯥꯅꯤ ꯆꯠꯄꯗꯣ ꯑꯩꯈꯣꯏ ꯊꯥꯏꯅ ꯆꯪꯂꯝꯕ ꯏꯃꯥꯟꯅꯕꯤ ꯗꯨꯀꯥꯟ ꯒꯥꯔꯤ ꯄꯥꯔꯀꯤꯡ ꯃꯅꯥꯛ ꯀꯤꯗꫭ ꯑꯗꯨ ꯗꯨꯀꯥꯟꯗꯨꯗꯤ ꯅꯕꯥꯅꯤ ꯆꯪꯕ꯭ꯔ ꯑꯩꯅ ꯍꯥꯏꯕ
ꯑꯩꯈꯣꯏꯗꫭ ꯆꯪꯗ꯭ꯔꯦꯕ ꯑꯗꯣꯝ ꯁꯥꯏꯗꯠꯇꯨ ꯆꯪꯗ꯭ꯔꯦ ꯑꯩꯈꯣꯏꯅꯤꯗꫭ ꯑꯗꯨꯝ
ꯑꯣ ꯍꯌꯦꯡ ꯆꯠꯂꯣ ꯑꯗꯨ ꯁꯥꯏꯠꯇ ꯌꯥꯝ ꯐꯖ ꯐꯖꯕ ꯑꯩꯗꯤ ꯆꯪꯗ꯭ꯔꯦꯕꯀꯣ ꯍꯥ
ꯅꯠꯇꯦ ꯉꯁꯤ ꯑꯃꯨꯛ ꯆꯠꯂꯗꯤ ꯍꯌꯦꯡ ꯑꯃꯨꯛ ꯆꯠꯂꯗꯤ ꯍꯥꯏꯕ
ꯑ ꯑꯣ ꯃꯥꯔꯀꯦꯠꯗꯤ ꯅꯠꯇꯦ ꯎꯝ
ꯎꯝ ꯎꯝ
ꯎꯝ ꯎꯝ ꯉꯁꯤꯁꯨ ꯑꯗꯨꯝ ꯍꯥꯡꯉꯝꯒꯅꯤ ꯃꯣꯏꯗꯣ
ꯍꯣꯏ ꯍꯣꯏ ꯑꯗꯣ ꯃꯥꯔꯀꯦꯗꯦꯗ ꯈꯔꯛꯇꯅꯤꯀꯣ ꯑꯩꯈꯣꯏꯅ ꯆꯠꯇꯣꯏꯁꯤ
ꯑꯦ ꯃꯥꯔꯀꯦꯗꯦ ꯅꯠ ꯅꯠꯇꯕꯁꯨ ꯆꯠꯂꯣ ꯍꯥꯡꯒꯅꯤ ꯎꯝ ꯐꯪꯕꯅꯦ ꯐꯪꯕꯅꯦ ꯄꯣꯠ ꯆꯩꯗꯤ ꯌꯥꯝ ꯑꯦꯕꯥꯏꯂꯦꯕꯜꯅꯦ
ꯐꯪꯕ ꯌꯥꯝ ꯅꯨꯡꯉꯥꯏꯕꯅꯤ ꯅꯣꯏꯅ ꯑꯄꯥꯝꯕ ꯄꯣꯠ ꯆꯩ ꯈꯨꯗꯤꯡꯃꯛ ꯅꯣꯏꯅ ꯑꯗꯨ ꯑꯗꯨ ꯃꯥꯔꯀꯦꯠ ꯀꯩꯅꯣ ꯒꯥꯔꯤ ꯄꯥꯔꯀꯤꯡ ꯂꯩꯕꯗꯣ
ꯑꯗꯨꯗ ꯍꯦꯛꯇ ꯆꯪꯔꫭ ꯑꯗꯨꯗ ꯆꯪꯔꯗꯤ ꯅꯣꯏꯅ ꯑꯄꯥꯝꯕ ꯃꯌꯥꯝ ꯑꯗꯨꯝ ꯂꯩꯕꯅꯦ
ꯑꯗꯨꯗꯤ ꯑꯗꯨꯗ ꯆꯪꯕ ꯇꯥꯔꯦ ꯑꯩꯈꯣꯏꯁꯨ ꯅꯪꯒ ꯑꯩꯒꯁꯨ ꯆꯠꯃꯤꯟꯅꯁꯦ ꯅꯣꯡꯃ ꯐꯖ ꯐꯖꯕ
ꯑꯗꯨꯗꯤ ꯑꯩꯈꯣꯏ ꯑꯦꯝ ꯏꯆꯥ ꯑꯦꯛꯖꯥꯝ ꯂꯣꯏꯔꯒ ꯍꯌꯦꯡꯗꯤ ꯒꯦꯝ ꯁꯥꯟꯅꯒꯅꯤꯗꯅ
ꯍꫭꯏ ꯍꫭꯏ ꯒꯦꯝ ꯁꯥꯟꯅꯕꯒꯤꯗꫭ ꯎꯝ ꯃꯥꯁꯨ ꯁꯥꯟꯅꯗꫭꯏꯔ ꯅꯠꯇ‌ꯔꯒꯅ
ꯑꯩꯗꯤ ꯀꯦꯃꯦꯔꯥꯃꯦꯟ ꯑꯣꯏꯗꯣꯏꯅꯦ ꯀꯦꯃꯦꯔꯥꯃꯦꯟ ꯑꯣꯏꯗꯣꯏꯅꯦ ꯑꯩꯗꯤ ꯈꯔ ꯏꯁꯥꯗꯨ ꯅꯨꯡꯉꯥꯏꯇꯕꯒꯤꯀꯣ
ꯑꯣ ꯑꯣ ꯍꯣꯏ ꯐꯔꯦꯅꯦ ꯅꯪꯒꯤ ꯅꯁꯥꯗꯨ ꯅꯨꯡꯉꯥꯏꯇ꯭ꯔꯗꯤꯀꯣ
ꯑ ꯑꯣ ꯑꯩ ꯀꯦꯃꯦꯔꯥꯃꯦꯟ ꯑꯣꯏꯔꯒꯦꯕ ꯄꯣꯠꯆ ꯆꯩ ꯑꯣꯗꯔ ꯇꯧꯕꯁꯤꯡꯗꯤ ꯑꯩ ꯂꯣꯏꯅꯃꯛ ꯇꯧꯕꯤꯔꯝꯂꯒꯦꯕꯀꯣ
ꯍꯣꯏ
ꯑꯗꯨꯒ ꯑꯩ ꯀꯦꯃꯦꯔꯥꯃꯦꯟ ꯑꯣꯏꯔꯒꯦꯅ ꯇꯧꯔꯤꯅꯦ
ꯎꯝ ꯎꯝ ꯎꯝ ꯌꯥꯏ ꯍꫭꯏ ꯅꯪꯁꯨ ꯑꯗꯨꯝ ꯅꯪ ꯀꯦꯕꯥꯃꯦꯟ ꯑꯣꯏꯔꯁꯨ ꯅꯪꯅ ꯆꯥꯅꯤꯡꯕ ꯃꯌꯥꯝ ꯂꯩ
ꯑꯣ ꯑꯩꯅ ꯆꯥꯅꯤꯡ ꯆꯥꯅꯤꯡꯕ ꯑꯩ ꯈꯨꯜꯂꯒ ꯆꯥꯒꯅꯦꯕ
ꯑꫭ ꯍꯣ ꯍꫭꯏ ꯅꯪꯅ ꯈꯨꯜꯂ ꯆꯥꯔꯁꯨ ꯂꯣꯏꯅ ꯆꯥꯕ ꯉꯝ ꯂꯣꯏꯅꯗꯤ ꯆꯥꯒꯅꯨꯀꫭ ꯍꯣꯏ ꯌꯦꯔꯨꯝꯖꯨ ꯇꯥꯎꯔꯛꯀꯦ ꯑꯁ ꯌꯥꯝꯃꯟꯒꯅꯤ
ꯑꯁ ꯍꯌꯦꯡꯁꯦ ꯅꯣꯡ ꯆꯨꯗ꯭ꯔꯗꯤꯀꯣ ꯅꯨꯡꯉꯥꯏꯒꯗꯧꯕ ꯅꯨꯃꯤꯠꯅꯦ
ꯅꯨꯡꯉꯥꯢꯅꯤꯒꯣ ꯑꯝ
ꯎꯝ ꯎꯝ ꯎꯝ ꯎꯝ
ꯉꯥꯏꯍꯥꯛ ꯉꯥꯏꯍꯥꯛꯄꯨꯗꯤ ꯆꯨꯔꯣꯏꯗ ꯍꯥꯏꯕꯗꯤ ꯑꯁꯤ ꯑꯩꯈꯣꯏ ꯂꯩꯐꯝꯗꯗꯤ ꯎꯝ ꯅꯣꯡ ꯑꯃꯨꯛ ꯆꯨꯅꯤ ꯑꯗꯨꯒ ꯉꯥꯏꯍꯥꯛ ꯂꯩꯔꯗꯤ ꯅꯨꯡꯁꯥ ꯑꯃꯨꯛ ꯊꯣꯛ ꯉꯥꯏꯍꯥꯛ ꯂꯩ ꯇꯤꯟ ꯅꯨꯡꯁꯥ ꯑꯃꯨꯛ ꯀꯩꯅꯣ ꯇꯧꯋꯤꯗꯅ ꯑꯗꯨꯗꯤꯀꯣ
ꯑꯉꯥꯡꯁꯤꯡꯁꯨ ꯁꯥꯟꯅꯍꯜꯂꯒ ꯈꯣꯠꯂꯒ ꯀꯣ ꯅꯪ ꯀꯥꯔꯇꯟ ꯂꯧꯒꯅꯤ ꯍꯥꯏꯕꯗꯨꯗꯤ ꯂꯧꯔꯕꯣ ꯀꯥꯔꯇꯟꯗꯣ
ꯑꯩꯗꯣ ꯀꯥꯔꯇꯟ ꯂꯧꯗ꯭ꯔꯤ ꯑꯩꯗꯣ ꯀꯔꯤ ꯀꯔꯇꯟ ꯂꯧꯁꯤꯒꯦꯅ ꯈꯥꯜꯂꯤꯅꯦ
ꯌꯨꯝꯒꯤꯗꯤ ꯆꯥꯏꯟꯗ ꯌꯨꯝꯒꯤ ꯀꯥꯔꯇꯟ ꯑꯍꯨꯝ ꯁꯨꯕꯗ ꯃꯤꯌꯥꯏꯗ ꯑꯃ ꯀꯂꯔ ꯂꯥꯛꯄꯀꯣ ꯁꯥꯏꯠ ꯁꯥꯏꯠꯇꯅ ꯁꯦꯝ ꯀꯂꯔ ꯑꯗꯨꯒ ꯃꯤꯌꯥꯏꯅ ꯗꯤꯐ꯭ꯔꯦꯟ ꯑꯣꯏꯗꯣꯏꯕꯀꯣ ꯑꯗꯨꯒꯨꯝꯕꯗꯨꯁꯨ ꯌꯥꯝ ꯐꯖꯕꯅꯤꯅꯦ
ꯍꯣꯏ ꯐꯖꯩ ꯑꯩꯁꯨ ꯑꯗꯨꯗꯣ ꯑꯥ ꯊꯝꯃꯝꯃꯦ ꯑꯗꯣ ꯎ ꯑꯩ ꯑꯩ ꯎꯝ ꯀꯃꯥꯏꯅ ꯇꯧꯁꯤꯒꯦꯅ ꯑꯩꯅ ꯑꯩ ꯍꯥꯏꯐꯦꯠꯇꯪ ꯌꯦꯅꯤꯡꯉꯑꯀꯣ ꯑꯩꯁꯨ ꯎꯗꯤ ꯎꯍꯧꯋꯦꯕꯣ ꯂꯥꯏꯗꯤ ꯊꯝꯍꯧꯕꯅꯦ ꯑꯗꯨꯒ ꯎꯝ ꯈꯪꯗꯦ ꯌꯨꯝꯒꯤ ꯃꯑꯣꯡꯗ ꯌꯦꯡꯉꯒꯀꯣ
ꯎꯝ ꯎꯝ
ꯀꯃꯥꯏ ꯀꯃꯥꯏꯅ ꯇꯧꯁꯤꯒꯦꯅꯦ ꯌꯨꯝꯒꯤꯗꯤ ꯈꯪꯗ꯭ꯔꯦꯗ ꯑꯩ
ꯅꯪꯒꯤ ꯅꯣꯏ ꯑꯥ ꯀꯥꯒꯤꯗꯤ ꯐꯖꯒꯅꯤ ꯃꯃꯥꯡꯗꯅ ꯑꯅꯤ ꯈꯛꯇ ꯊꯥꯔꯣꯕ ꯀꯂꯔꯁꯦ ꯗꯤꯐ꯭ꯔꯦꯟꯗꯀꯣ ꯑꯃꯅ ꯑꯅꯤ ꯊꯝꯔꯣ ꯑꯗꯨꯒ ꯃꯅꯤꯡꯗꯨꯅ ꯑꯅꯤ ꯊꯝꯔꯣ ꯑꯗꯨ ꯑꯣꯏꯔꯗꯤ ꯅꯪꯗꯤ ꯃꯔꯤ ꯂꯧ ꯂꯧꯕ ꯇꯥꯕ ꯑꯦ ꯁꯦꯠ ꯄꯤꯁ ꯄꯤꯁꯇ ꯑꯍꯨꯝ ꯄꯤꯁ ꯑꯍꯨꯝꯗ ꯌꯥꯝ ꯌꯥꯝꯁꯨ ꯇꯥꯡꯗꯕꯅꯦ ꯅꯨꯡꯁꯨ ꯅꯨꯡꯉꯥꯏꯕꯅꯦ ꯑꯗꯨ ꯃꯃꯟꯗꯣ
ꯎꯝ ꯎꯝ ꯎꯝ ꯑꯣ ꯍꯣꯏ ꯇꯥꯏꯌꯦ ꯇꯥꯏꯌꯦ ꯇꯥꯗ꯭ꯔꯣ
ꯎꯝ ꯎꯝ ꯇꯥꯏ ꯇꯥꯏ ꯇꯥꯏ ꯅꯪ ꯇꯨꯃꯤꯟꯅ ꯂꯩꯕꯗꯨꯗ ꯑꯩꯗꯤ ꯇꯥꯗ꯭ꯔꯖꯥꯠꯂꯅꯀꯣ
ꯎꯝ ꯎꯝ ꯍꯣꯢ ꯍꯣꯏ ꯇꯥꯏꯌꯦ ꯇꯥꯏꯌꯦ ꯐꯖꯅ ꯇꯥꯏ ꯑꯗꯨꯗ ꯑꯥ ꯒꯥꯜ ꯐ꯭ꯔꯦꯟꯗꯣ ꯑ ꯁꯦꯠ ꯑꯃꯗ ꯃꯔꯤ ꯂꯥꯛꯄ꯭ꯔꯥꯟ ꯅꯠꯇ꯭ꯔꯒꯅ
ꯑꯍꯨꯝ ꯑꯍꯨꯝ ꯈꯛꯇꯅꯦ ꯑꯍꯨꯝ ꯈꯛꯇ ꯂꯥꯛꯄ ꯎꯝ ꯌꯥꯝ ꯐꯕꯅꯦ ꯀ꯭ꯋꯥꯂꯤꯇꯤꯗꯨꯁꯨ ꯌꯥꯝ ꯐꯩꯌꯦ ꯃꯃꯜ ꯃꯃꯜꯗꯨ ꯃꯃꯜꯗꯨ ꯀ꯭ꯋꯥꯂꯤꯇꯤꯗꯨꯒ ꯍꯥꯏꯔꯗꯤꯀꯣ ꯌꯥꯝ ꯀꯥꯟꯅꯕꯁꯨ ꯀꯥꯟꯅꯕ ꯑꯣꯏꯕꯅꯦ
ꯎꯝ ꯎꯝ ꯎꯝ ꯑꯗꯨꯗꯤꯅꯦ ꯅꯠꯇꯦꯗ ꯑꯗꯨꯒꯤꯅꯤꯅ ꯒꯣ
ꯎꯝ ꯎꯝ
ꯑꯁꯤꯁ ꯐꯥꯔꯦ ꯐꯥꯔꯦ ꯍꯥꯏꯕꯗꯣ ꯑꯩꯁꯨ
ꯎꯝ ꯎꯝ ꯑꯗꯨꯃꯥꯏꯅ ꯇꯧꯔꯣ ꯌꯦꯡꯃꯤꯟꯅꯁꯦ ꯂꯥꯛꯑꯣ ꯑꯩꯈꯣꯏꯗ
ꯍꯣꯏ ꯍꯣꯣ ꯍꯣꯏ ꯂꯥꯛꯀꯦ ꯂꯥꯛꯀꯦ ꯅꯪꯒꯤ ꯑꯉꯥꯡꯗꯤ ꯇꯨꯝꯈ꯭ꯔꯥꯕ
ꯑꯉꯥꯡꯗꯤ ꯑꯩꯈꯣꯏ ꯅꯨꯄꯤ ꯑꯃ ꯂꯥꯛꯄ ꯉꯁꯤ ꯀꯣꯏꯔꯛꯄꯀꯣ ꯃꯥꯅ ꯑꯩ ꯄꯨꯕꯤꯔꯒꯦ ꯄꯣꯔꯒ ꯑꯩ ꯇꯨꯝꯍꯟꯕꯤꯔꯒꯦ ꯍꯥꯏꯕ ꯑꯗꯨꯒꯤ ꯃꯇꯥꯡꯗ ꯑꯩ ꯐꯣꯟ ꯇꯧꯍꯧꯔꯒꯦꯅ ꯇꯧꯔꯛꯄꯅꯤꯗ
ꯑꯥꯎ ꯉꯁꯤꯗꯤ ꯈꯔ ꯅꯨꯡꯉꯥꯏꯔꯦ ꯑꯃꯗꯨꯅ ꯑ ꯑꯃꯗꯨꯅ ꯑꯉꯥꯡ ꯁ꯭ꯀꯨꯜ ꯍꯜꯂꯛꯄꯒꯤ ꯂꯧꯕ ꯆꯠꯈ꯭ꯔꯣꯅ ꯑꯃꯗꯨꯅ ꯊꯥꯈ꯭ꯔꯦ
ꯑꯃꯗꯨꯗꯤ ꯑꯦꯖꯝ ꯉꯁꯤꯗꯤ ꯅꯨꯡꯉꯥꯏ ꯑꯩꯁꯨ ꯌꯥꯝ ꯆꯥꯅꯤꯡꯉꯦ ꯆꯨꯖꯥꯛꯇꯣ ꯑꯩꯈꯣꯏ ꯑꯄꯧꯗꫭ ꯂꯥꯛ ꯑꯗꯤ ꯃꯥ ꯄꯨꯔꯛꯀꯅꯤ ꯑ ꯑꯩꯈꯣꯏ ꯃꯃꯥꯅꯁꯨ ꯄꯤꯔꯛꯀꯅꯤ ꯍꯥꯏꯕꯅꯦ ꯑꯗꯨ ꯃꯌꯥꯝ ꯄꯤꯔꯛꯑꯗꯤ ꯆꯥꯅꯤꯡꯕꯅ ꯑꯩ
ꯍꫭ ꯍꯣꯏ ꯌꯥꯝꯌꯥꯝ ꯐꯨꯜꯂꯒꯀꯣ ꯆꯥꯁꯦ
ꯌꯨꯝꯗꯗꯤ ꯉꯁꯤ ꯕꯥꯔꯗꯦ ꯂꯩꯕ ꯃꯥꯜꯂꯦ ꯑꯁ ꯐꯣꯇꯣꯒꯁꯨ ꯑꯩ ꯊꯥꯒꯠꯄ ꯀꯥꯎꯗꯅꯀꯣ
ꯎꯝ ꯌꯨꯝꯗꯗꯤ ꯅꯨꯉꯥꯏ ꯅꯨꯉꯥꯏ ꯂꯩꯕ ꯃꯥꯜꯂꯦ ꯅꫭꯏꯗꫭ
ꯑꯁ ꯃꯣꯏ ꯒꯦꯡꯗꯣ ꯌꯥꯝ ꯅꯨꯡꯉꯥꯏꯅ ꯂꯩꯕ ꯃꯥꯜꯂꯦ ꯉꯁꯥꯏ ꯚꯤꯗꯤꯑꯣ ꯀꯣꯜ ꯇꯧꯔꯛ ꯔꯝꯕꯅꯦꯕ
ꯎꯝ ꯎꯝ ꯎꯝ
ꯑꯩ ꯑꯃꯨꯛ ꯇꯧꯒꯦꯅ ꯇꯧꯔꯀꯥꯟꯗ ꯑꯁ ꯑꯣꯐꯤꯁꯀꯤ ꯊꯕꯛꯁꯤꯅ ꯍꯟꯖꯤꯟ ꯍꯟꯖꯤꯟ ꯍꯟꯖꯤꯟ ꯇꯧ ꯇꯧ ꯇꯧꯗꯕꯁꯨ ꯌꯥꯗꯕꯀꯣ
ꯍꯣꯏ ꯍꯣꯏ ꯑꯣꯐꯤꯁꯀꯤ ꯂꯨꯏꯗꯅ
ꯂꯩꯕ ꯑꯗꯨꯒꯤꯅꯤꯗ ꯎꯝ ꯎꯝ
ꯅꯪ ꯍꯣꯔꯦꯟ ꯄꯣꯊꯥꯕ ꯀꯔꯤ ꯀꯔꯥ ꯇꯧꯔꯒ ꯑꯣꯐꯤꯁꯀꯤ ꯃꯇꯝꯒꯤꯗꫭ ꯂꯣꯏꯔꯕ ꯀꯥꯟꯗ ꯅꯪ ꯑꯃꯨꯛ ꯍꯣꯔꯦꯟ ꯀꯣꯜ ꯇꯧꯕꯒꯤꯁꯨ ꯌꯥꯏꯗꯅ
ꯑ ꯑꯣ ꯌꯥꯏ ꯌꯥꯏ ꯑꯗꯨꯃꯥꯏꯅ ꯇꯧꯔꯒꯦ ꯎꯝ ꯎꯝ
ꯎꯝ ꯎꯝ ꯑꯗꯨꯅ ꯐꯔꯅꯤ
ꯑ ꯑꯣ
ꯍꯟꯗꯇꯤ ꯅꯪ ꯑ ꯀꯔꯤ ꯀꯔꯤ ꯇꯧꯔꯒ ꯂꯩꯔꯤꯒꯦ
ꯍꯧꯖꯤꯛ ꯍꯟꯗꯛꯇꯤ ꯑꯩ ꯏꯁꯥ ꯍꯟꯗꯛꯇꯤ ꯏꯁꯥ ꯅꯨꯡꯉꯥꯏꯇꯕꯒꯤꯗꯨꯅ ꯌꯨꯝꯗ ꯑꯌꯥꯝꯕ ꯂꯩꯔꯦꯀꯣ
ꯎꯝ
ꯌꯨꯝꯗ ꯑꯌꯥꯝꯕ ꯂꯩꯔꯦ ꯑꯗꯨꯒ ꯈꯪꯗꯔꯦ ꯍꯣꯔꯦꯟ ꯍꯣꯔꯦꯟ ꯅꯣꯏ ꯂꯥꯛꯂꯗꯤ ꯅꯪꯒ ꯅꯣꯏ ꯅꯃꯥꯟꯅꯕꯤ ꯑꯃꯗꯨꯒ ꯂꯥꯛꯑꯗꯤ ꯆꯥꯛ ꯆꯥꯃꯤꯟꯅꯔꯒ ꯈꯣꯠꯂꯒ ꯇ꯭ꯋꯨꯁꯟꯒꯤ ꯃꯤꯁꯨ ꯃꯣꯏ ꯃꯤꯁꯇꯨꯁꯨ ꯀꯧꯔꯒ ꯈꯣꯠꯂꯒ ꯆꯥꯛ ꯆꯥꯃꯤꯟꯅꯔꯒ ꯃꯥꯁꯨ ꯑꯃꯨꯛ ꯊꯥꯕ ꯑꯗꯨꯃꯥꯏꯅ ꯇꯧꯔꯅꯤ
ꯆꯥꯛꯁꯨ
ꯃꯣꯏ ꯃꯣꯏ ꯃꯤꯁ ꯉꯁꯤ ꯂꯥꯛꯀꯗ꯭ꯔꯥ
ꯑꯧ ꯉꯁꯤꯗꯤ ꯂꯥꯛꯀꯅꯤ ꯃꯣꯏ ꯃꯤꯁ ꯎꯝ
ꯑꯣ ꯑꯣ ꯑꯣ
ꯉꯁꯤꯗꯤ ꯁꯕꯖꯦꯛꯇꯣ ꯃꯣꯏꯒꯤ ꯁꯞꯖꯦꯛꯇꯣ ꯈꯥꯁꯤ ꯊꯣꯛꯄ ꯑꯗꯨꯒꯤ
ꯈꯥꯁꯤꯗꯤ ꯑꯩ ꯇꯝꯕ ꯍꯩꯇ꯭ꯔꯕꯀꯣ ꯑꯗꯨꯒꯤ
ꯎꯝ ꯎꯝ ꯎꯝ
ꯂꯥꯛꯀꯅꯤ ꯃꯥ
ꯎ ꯎꯝ ꯎꯝ ꯃꯣꯏꯗꯤ ꯀꯝ ꯀꯥ ꯂꯥꯎꯇꯣꯏꯅꯣ ꯅꯪꯗꯤ ꯈꯪꯕ꯭ꯔꯣ
ꯑꯣ ꯃꯥ ꯑꯩ ꯍꯣꯔꯦꯟ ꯑꯉꯥꯡ ꯇꯨꯝꯕ ꯍꯧꯒꯠꯂꯀꯥꯟꯗ ꯑꯩ ꯐꯣꯟ ꯇꯧꯔꯛꯀꯦꯀꯣꯅ ꯍꯥꯏ
ꯑꯩꯗ ꯊꯣꯛꯀꯗꯧꯕꯗꯣ ꯑꯩꯗꯣ ꯀꯃꯥꯏ ꯊꯣꯛꯇꯣꯏꯅꯣ ꯈꯪꯗ꯭ꯔꯦ ꯒ꯭ꯌꯥꯟꯒ ꯑꯝꯇ ꯇꯥꯗ꯭ꯔꯦꯕ ꯌꯨꯝꯗ ꯊꯣꯛꯄꯗꯣ ꯘꯔꯤꯗ ꯑꯣꯏꯅ ꯊꯣꯛꯁꯤꯔ
ꯑꯦ ꯑꯦ ꯐꯥꯔꯛꯀꯅꯤ ꯐꯥꯔꯛꯀꯅꯤ ꯗꯣꯟ ꯋꯥꯔꯤ
ꯎꯝ ꯎꯝ
ꯅꯣꯏ ꯅꯣꯏꯒꯤ ꯑꯞ ꯑꯥ ꯀꯩꯅꯣꯒꯤ ꯄꯨꯗꯨꯒꯁꯨ ꯊꯣꯛꯃꯤꯟ ꯊꯣꯛꯃꯤꯟꯅꯕ ꯌꯥꯏꯅ
ꯑꯗꯨ ꯅꯪ ꯆꯠꯂꯝꯗꯥꯏꯗ ꯍꯤꯗꯥꯛ ꯑꯃ ꯑꯅꯤ ꯑꯗꯨꯝ ꯆꯥꯁꯤꯜ ꯂꯣꯏꯔꯦ
ꯎꯝ
ꯎꯝ ꯑꯗꯨꯕꯨꯗꯤ ꯀꯩꯁꯨ ꯈꯜꯂꯅꯨꯗ ꯃꯇꯝ ꯌꯥꯝ ꯋꯥꯠꯂꯤꯗ
ꯎꯝ
ꯎꯝ ꯑꯁ ꯑꯗꯨꯒꯤ ꯃꯇꯥꯡꯗꯤ ꯍꯥꯏꯅꯔꯣꯏꯁꯤꯗꯀ ꯑꯩꯁꯨ ꯀꯣꯛ ꯉꯥꯎꯔꯒ ꯀꯣ
ꯑꯃ ꯍꯥꯏꯔ ꯌꯦꯡꯒꯦ
ꯎꯝ ꯎꯝ ꯅꯣꯏ ꯁꯨꯇꯤꯡꯗꯨꯗꯤ ꯉꯔꯥꯡꯗꯤ ꯅꯨꯡꯉꯥꯏꯕ ꯃꯥꯜꯂꯤꯍꯦ
ꯅꯨꯡꯕꯨꯗꯤ ꯅꯨꯡꯉꯥꯏꯌꯦ ꯑꯗꯣ ꯑꯗꯨꯝ ꯄꯣꯠ ꯆꯩꯗꯣ ꯑꯗꯨꯝ ꯑꯗꯣ ꯑꯗꯨꯏꯀꯣ ꯍꯣꯏ ꯎꯝ ꯗꯥꯎꯕꯨꯗꯤ ꯈꯔꯗꯤ ꯁꯤꯔꯦ ꯑꯗꯣ ꯐꯖ ꯐꯖꯕꯗꯤ ꯌꯥꯝꯅꯗꯤ ꯂꯩꯌꯦꯕ ꯂꯩꯁꯨ ꯄꯣꯠ ꯆꯩꯗꯣ ꯄꯩꯁꯥꯒꯤ ꯌꯥꯝꯅ ꯆꯪꯕꯅꯤꯅꯀꯣ
ꯑꯩꯗꯤ ꯐꯖꯕ ꯂꯩꯗꯤ ꯂꯧꯍꯧꯒꯗꯧꯕꯅꯤꯗ
ꯎꯝ ꯃꯌꯥꯝ ꯊꯤꯕ ꯂꯦ ꯆꯠꯂꯒꯦꯀꯣ ꯃꯌꯥꯝ ꯐꯪꯒꯅꯤꯕ ꯉꯔꯥꯡꯗꯤ ꯑꯥ ꯑꯩꯈꯣꯏꯗꯣ ꯆꯠꯂꯦ ꯆꯠꯂꯒ ꯃꯌꯥꯝ ꯌꯦꯡꯉꯗꯤ ꯐꯪꯒꯅꯦꯕ ꯑꯗꯣ ꯅꯣꯡꯁꯨ ꯑꯗ ꯁꯇꯤꯟꯁꯨ ꯄꯥꯏꯗ꯭ꯔꯕ ꯑꯗꯒꯤ ꯑꯁ ꯌꯨꯝꯗ ꯑꯣꯏꯅ ꯍꯜꯂꯁꯦ ꯍꯥꯏꯕ ꯑꯗꯨꯒ ꯉꯔꯥꯡꯒꯤ ꯐꯨꯔꯤ ꯅꯪ ꯄꯤꯡ ꯍꯥꯏꯕꯗꯣ ꯑꯗꯨꯗꯤ ꯌꯥꯝ ꯊꯤ ꯌꯥꯝ ꯂꯥꯞꯅ ꯌꯦꯡꯕ ꯀꯥꯟꯗꯗꯤ ꯑꯁ ꯃꯁꯤꯗꯤ ꯐꯖꯕꯒꯨꯝ ꯇꯧꯋꯦꯅ ꯑꯗꯣ ꯑꯩꯁꯨ ꯐꯩꯐꯦꯇꯪ ꯉꯝꯕꯅꯦꯕ ꯑꯗꯨꯒ ꯑꯣꯇꯣ ꯈꯥꯝꯒ ꯑꯃꯨꯛ ꯀꯨꯝꯃꯣꯏ ꯌꯦꯡꯉꯒꯅꯦ ꯌꯦꯡꯉꯒꯀꯣ ꯑꯁ ꯌꯥꯝ ꯊꯤꯔ ꯃꯥꯒꯤ ꯔꯕꯔ ꯀ꯭ꯔꯤꯀ꯭ꯔꯥ ꯏꯂꯥꯁꯇꯤꯛ ꯃꯌꯥꯝꯗꯨꯁꯨ ꯀꯣ ꯂꯣꯏꯅ ꯌꯥꯗꯕꯗꯣ
ꯃꯃꯟꯗꯨꯒ ꯍꯥꯏꯔꯗꯤꯀꯣ ꯑꯗꯨꯗꯤ
ꯑ
ꯑꯩꯈꯣꯏꯁꯨ ꯂꯥꯞ ꯅ ꯎꯕꯗ ꯑꯁ ꯁꯤꯗꯤ ꯑꯁ ꯅꯪꯄꯥꯛꯑꯅꯤꯀꯣ ꯍꯦꯛ ꯍꯜꯂꯛꯄꯒ ꯍꯥꯏꯕꯤꯔꯒꯦ ꯉꯁꯤꯗꯤ
ꯍꯣꯏ ꯍꯣꯏ ꯑꯩꯁꯨ ꯌꯥꯝꯅ ꯎꯝ
ꯃꯃꯟ ꯍꯪꯉꯣꯅ ꯍꯥꯏꯕꯅꯦꯕ ꯑꯗꯨꯒ ꯑꯁ ꯃꯥꯁꯨ ꯕꯖꯥꯔ ꯆꯠꯀꯗꯧꯕꯗꯨꯕꯨ ꯃꯥꯅ ꯍꯣꯔꯦꯟ ꯆꯠꯂꯒ ꯍꯪꯖꯔꯨꯁꯅꯨꯅ ꯂꯥꯛꯄꯅꯦꯕ
ꯍꯣꯏ ꯍꯣꯏ ꯑꯗꯨꯁꯨ ꯆꯨꯝꯃꯦ ꯑꯗꯣ ꯑꯩꯗꯣ ꯑꯩꯁꯨ ꯎꯝ ꯑꯩ ꯑꯩꯖꯦ ꯍꯧꯖꯤꯛ ꯒꯥꯔꯤꯗꯒꯤ ꯌꯦꯡꯉꯒ ꯀꯣ ꯑꯁ ꯑꯩꯁꯨ ꯄꯥꯝꯃꯒꯨꯝ ꯇꯧꯋꯦꯅ ꯇꯧꯕꯅꯦꯕ ꯑꯗꯣ ꯀꯨꯝꯊꯥꯔꯒ ꯌꯦꯡꯉꯀꯥꯟꯗꯗꯤ ꯀꯩꯅꯣ ꯀꯔꯤꯅꯣꯝ ꯇꯧꯔꯕ
ꯅꯣꯏ ꯉꯔꯥꯡ ꯒꯥꯔꯤꯅ ꯆꯠꯄ꯭ꯔꯥ
ꯍꯣꯏ